ꯇꯥ ꯇꯥꯏꯌꯦ ꯇꯥꯏꯔꯦ ꯑꯩꯁ ꯌꯥꯗꯣ ꯃꯥꯟꯗꯦꯕꯣ ꯑꯥ ꯅꯣꯡꯖꯨ ꯆꯨꯈꯠꯂꯦꯑꯦ꯫ ꯑꯥ ꯅꯣꯡꯖꯨ ꯆꯨꯈꯠꯂꯦ ꯅꯪ ꯃꯄꯥꯟꯗ ꯂꯩꯕ ꯌꯥꯕ꯭ꯔꯥ? ꯅꯣꯡꯖꯨ ꯆꯨꯔꯛꯏ ꯃꯥꯜꯂꯦ ꯅꯪꯒꯥ ꯀꯥꯏ ꯂꯩꯔꯤꯅꯣ? ꯌꯨꯝ ꯀꯥ ꯃꯅꯨꯡ ꯂꯩꯕ꯭ꯔꯥꯕ?
ꯀꯥ ꯃꯅꯨꯡꯗ ꯂꯩꯕ꯭ꯔꯣ ꯌꯨꯝ ꯃꯄꯥꯟꯗ ꯂꯩꯕ꯭ꯔꯣꯕ?
ꯑꯣ ꯅꯣꯡꯖꯨ ꯆꯨꯈꯠꯂꯏ ꯅꯪ ꯃ ꯄꯥꯟ ꯂꯩ ꯀꯃꯥꯏꯅꯅꯣ ꯃꯪꯒꯣꯜ ꯂꯩꯔꯤꯕ꯭ꯔꯥ꯫
ꯑꯣ ꯃꯅꯨꯡ ꯗꯣꯂꯩꯔꯒꯦ꯫
ꯑꯣ ꯌꯦꯡꯉꯣ ꯌꯦꯡꯉꯣ ꯅꯤꯠꯇꯣ ꯅꯨꯡꯉꯥꯏꯕ꯭ꯔꯥ꯫
ꯀꯩ ꯃꯊꯦꯜ ꯆꯦꯟꯂꯕ꯫
ꯑꯦꯁ ꯉꯁꯤꯗꯤ ꯌꯦꯔꯨꯝ ꯊꯣꯡꯕ ꯑꯝ ꯌꯥꯎꯋꯦ ꯑꯗꯒꯤ ꯃꯥꯅꯨꯡꯁꯥ ꯊꯣꯡꯕ ꯑꯃꯥ ꯌꯥꯎꯔꯦ ꯌꯦꯟ ꯑꯃꯃꯨꯛ ꯉꯧꯔ ꯃꯥꯜꯂꯦ ꯈꯥ ꯇꯧꯔꯦ ꯁꯤꯗꯤ꯫
ꯑꯣ ꯋꯥꯔꯨꯕꯒꯤ꯫
ꯋꯥꯔꯨꯕꯒꯤ ꯑꯩ ꯑꯣꯛ ꯑꯣꯛꯀꯤ ꯃꯅꯨꯡꯁꯥꯗꯣ ꯃꯅꯨꯡ ꯁꯥ ꯊꯣꯡꯕꯗꯣ ꯑꯗꯨꯗꯣ ꯑꯃꯨꯛ ꯆꯥꯗ꯭ꯔꯤꯉꯣ ꯉꯁꯤꯅ ꯑꯍꯥꯝꯕ ꯆꯥꯏ ꯍꯥꯎꯋꯥꯅꯦ꯫
ꯍꯥꯎꯕꯅꯦ ꯍꯣꯡꯖꯨ ꯍꯣꯡꯕꯅꯦ ꯑꯗꯨ
ꯎꯝ
ꯃꯔꯤꯟꯗꯤ ꯆꯥꯔꯕ ꯃꯔꯤꯟ꯫
ꯃꯔꯤ ꯃꯔꯤꯟꯕꯨꯗꯤ ꯆꯥꯏ ꯅꯪ ꯉꯁꯥꯏ ꯎꯠꯂꯝꯕꯗꯨ ꯅꯠꯇ꯭ꯔꯣ꯫
ꯃꯥꯥꯅꯦ ꯃꯥꯥꯅꯦ
ꯆꯥꯏ ꯍꯥꯎꯕꯅꯤ ꯑꯗꯨꯁꯨ ꯑꯗꯨꯕꯨꯗꯤ ꯍꯥꯟꯅ ꯆꯥꯒ꯭ꯔꯦ꯫
ꯀꯔꯤ
ꯑꯗꯨꯃ ꯔꯤꯟ ꯗꯥꯏꯔꯦꯛ ꯅꯠ ꯅꯠꯇꯅꯦꯕ ꯑꯗꯨ ꯃꯔꯤꯟ
ꯎꯝ ꯍꯣꯏ ꯃꯅꯨꯡꯗ ꯀꯩꯀ ꯇꯤꯜꯂꯧꯒꯨꯝꯕ ꯃ ꯃꯆꯜ ꯀꯔꯤ ꯀꯔꯥ ꯃꯌꯥꯝ ꯍꯥꯞꯄ ꯃꯥꯜꯂꯦ꯫
ꯎꯝ ꯃꯅꯨꯡꯁꯥꯒꯨꯝꯕꯖꯨ ꯄꯤꯛꯅ ꯄꯤꯛꯅ ꯂꯣꯏꯅ ꯀꯩꯅꯣ ꯂꯣꯏꯅ ꯀꯩꯅꯣ ꯌꯦꯟ ꯃꯀꯨꯞ ꯁꯣꯏꯕꯗꯥꯏꯅꯁꯨ
ꯑꯥ ꯍꯥ ꯍꯥ ꯑꯗꯥꯏꯅ ꯁꯣꯏꯔꯒ ꯍꯥꯞꯆꯤꯟꯕ꯫ ꯑꯗꯨꯅꯤ ꯑꯥꯎꯕꯅꯤꯅꯦ ꯑꯗꯨꯗꯣ
ꯀꯔꯤ ꯅꯦꯠ ꯆꯞꯄꯦ
ꯍꯌꯦꯡ ꯍꯣꯇꯦꯠ
ꯍꯣꯇꯦꯜꯗꯥ
ꯎꯝ
ꯑꯣ ꯌꯥꯏꯌꯦ ꯌꯥꯏ ꯁ꯭ꯂꯦꯞ ꯗꯤꯖꯁ ꯅꯪ ꯉꯁꯥꯏ ꯋꯥꯛꯀꯤꯡ ꯀꯌꯥꯝ ꯁꯥꯡ ꯆꯦꯟꯕ
ꯑꯁ ꯌꯥꯝ ꯁꯥꯡ ꯆꯦꯟ ꯉꯝꯗꯦ ꯈꯣꯡꯒ ꯆꯦꯟ ꯉꯝꯗꯅ꯫
ꯎꯝ ꯀꯨꯏ ꯆꯦꯟꯂꯨꯗꯕꯩ ꯑꯃꯨꯛ
ꯀꯩꯅꯣꯗꯣ ꯗꯥꯏꯁꯁꯣꯝꯕꯨ ꯌꯥꯎꯗ꯭ꯔꯝꯅꯤꯅꯅꯦ꯫ ꯗꯥꯏꯠꯇꯨ ꯐꯖꯅ ꯆꯥꯔ ꯕꯦꯟꯇꯦꯟ ꯇꯧꯔ ꯆꯦꯟꯕ ꯑꯣꯏꯗꯤ ꯐꯩꯌꯦ꯫
ꯅꯪ ꯌꯦꯔꯨꯝ ꯂꯐꯣꯏ ꯂꯩꯅꯦ ꯍꯥꯏꯔꯝ ꯗꯥꯏꯅꯦ꯫
ꯄꯩꯁꯥ ꯄꯥꯝꯃꯨꯔꯕ꯭ꯔ ꯍꯥ
ꯌꯦ ꯄꯩꯁꯥꯝ ꯄꯥꯝꯃꯨꯔꯦ
ꯅꯣꯡꯖꯤꯅ ꯃꯇꯥꯡ ꯆꯥꯗꯦ ꯆꯨꯈ꯭ꯔꯏꯁꯦ
ꯃꯇꯥꯡ ꯆꯥꯗꯦ ꯏꯕꯣ ꯆꯨꯒꯦ ꯍꯥꯏꯔꯒ ꯁꯤꯟꯗꯣꯛꯈꯤꯕꯁꯨ ꯅꯠꯇꯕ
ꯇꯨꯝꯕꯗꯤ ꯅꯨꯡꯉꯥꯏ
ꯎꯝ ꯇꯨꯝꯕꯗꯤ ꯅꯨꯡꯉꯥꯏꯗꯧꯕ ꯑꯗꯨ ꯇꯨꯝꯗꯤ ꯑꯃꯨꯛ ꯇꯨꯝꯅꯤꯡꯗꯦꯅꯦ ꯃꯦꯠꯁ ꯂꯩꯕꯁꯤꯗ ꯍꯌꯦꯡꯁꯨ ꯍꯌꯦꯡꯁꯨ ꯊꯕꯛ ꯆꯤꯞ ꯇꯧꯒꯗ꯭ꯔꯤ ꯃꯥꯜꯂꯦ ꯏꯁꯤꯡ ꯈ꯭ꯔ ꯆꯤꯡꯗ ꯆꯤꯡꯒꯤꯗ ꯌꯥꯔꯣꯏ ꯍꯥꯏꯔꯤ
ꯍꯌꯦꯡ ꯈꯔ ꯁꯤꯡꯗ꯭ꯔꯦ ꯑꯗꯨ ꯅꯣꯡ ꯇꯥꯔꯗꯤ ꯁꯤꯡꯗ꯭ꯔꯁꯨ ꯌꯥꯗ꯭ꯔꯦ
ꯎꯝ ꯌꯥꯕꯗꯤ ꯌꯥꯏꯌꯦ ꯅꯣꯡ ꯆꯨꯔꯦ ꯉꯁꯤ ꯅꯣꯡ ꯉꯁꯤ ꯅꯣꯡ ꯈꯔ ꯀꯟꯅ ꯆꯨꯔꯒ ꯑꯗꯨꯝ ꯌꯥꯔꯅꯤ ꯆꯨꯔꯁꯤ
ꯑꯗꯨꯗ ꯇꯁꯦꯡꯅ ꯑꯗꯨ ꯀꯟꯅ ꯆꯨꯗꯨ ꯃꯥꯟꯗꯦꯗ ꯑꯩ ꯋꯥꯈꯟꯗ ꯁꯤ ꯅꯣꯡꯇꯥ
ꯃꯥꯟꯗꯦ ꯉꯍꯥꯛ ꯗ꯭ꯔꯃꯥꯅꯦ ꯃꯥꯥꯏꯁꯦ
ꯗ꯭ꯔꯃꯥꯈꯤꯒ ꯃꯤ ꯃꯤ ꯁꯨꯨꯅꯩꯌꯦꯅ ꯍꯣꯔꯦꯟ ꯅꯣꯏ ꯇꯤꯝꯗꯨꯗꯤ ꯃꯌꯥꯏ ꯂꯝꯕꯤꯅꯦ
ꯎꯝ ꯄꯥꯁ ꯇꯞ ꯇꯧꯅ ꯂꯩꯗꯣꯔꯦ ꯑꯗꯨꯒ ꯀꯅꯣ ꯀꯥꯎꯗꯤ ꯀꯥꯎꯁꯤꯜꯂꯔꯣꯏꯌꯦ
ꯎꯝ
ꯑꯈꯣꯏ ꯇꯤꯝꯗꯨꯗꯤ ꯑꯅꯩꯕꯅꯦꯍꯦ
ꯅꯩꯒꯦꯔ ꯅꯩꯔꯣꯏꯔ ꯃꯣꯏꯗꯤ ꯍꯦꯛꯇ ꯑꯅꯩ ꯅꯩꯁꯤꯟꯕꯅꯤ ꯀꯩꯅꯣ ꯇꯥꯅꯩꯗꯨꯗꯤ ꯑꯗꯨꯅꯤ
ꯏ꯭ꯁ ꯎꯝ ꯉꯁꯥꯏ ꯅꯨꯡꯊꯤꯟ ꯇꯨꯝꯍꯧꯕꯩꯗꯤ ꯈꯔ ꯐꯔꯦ ꯅꯠꯇ꯭ꯔꯗꯤ ꯉꯁꯥꯏ ꯇꯨꯝꯃꯝꯃꯗꯧ
ꯏꯁ ꯍꯩ ꯉꯍꯥꯛꯇ ꯎꯏꯒꯦꯒ ꯐꯪꯒꯤꯗ꯭ꯔꯦꯕꯣ ꯆꯥꯛ ꯇꯣꯛꯄ ꯑꯃꯨꯛ ꯉꯥꯛ ꯂꯩꯕ ꯊꯥꯎ ꯑꯃꯨꯛ ꯂꯧꯕꯩ ꯆꯦꯟꯅꯔꯨꯔꯦ ꯑꯗꯒꯤ ꯑ꯭ꯁ
ꯂꯤꯇꯔ ꯂꯤꯇ ꯂꯤꯇꯔ ꯀꯌꯥ ꯆꯪꯉꯦ ꯅꯣꯏꯗꯣ
ꯂꯤꯇꯔ ꯉꯁꯥꯏ ꯆꯪꯕꯁꯦ ꯑꯩꯟ ꯈꯟꯕꯗ ꯂꯤꯇꯔ ꯇꯥꯔꯥꯗꯤ ꯈꯔ ꯍꯦꯟ ꯃꯥꯜꯂꯦ ꯖꯦꯅꯦꯔꯦꯇꯔ ꯑꯃꯈꯛꯇꯗꯅꯤꯀꯣ ꯖꯦꯅꯦꯇꯔ ꯑꯝꯇ ꯂꯤꯇꯔ ꯇꯔꯥꯃꯨꯛꯇꯤ ꯍꯦꯟꯅ ꯆꯪꯒ꯭ꯔꯦ ꯇꯔꯥ ꯃꯉꯥꯃꯨꯛ ꯑꯗꯩ ꯂꯤꯇ꯭ꯔ ꯑꯝ ꯑꯥ ꯖꯦꯅꯦꯔꯦꯇꯔ ꯑꯃꯗꯤ ꯄꯝ ꯑꯃꯗꯗꯤ ꯀꯅꯣ ꯇꯧꯋꯦꯕ ꯎꯝ ꯊꯥꯎ ꯌꯥꯝ ꯆꯥꯗꯦꯕ ꯑꯗꯒꯤ ꯑꯃ ꯑꯈꯣꯏ ꯊꯥꯉꯝꯕꯗꯣ ꯅꯪ ꯊꯥꯡꯕ ꯌꯥꯎꯔꯝꯕꯗꯣ
ꯑꯦ
ꯑꯗꯨꯠ ꯑꯗꯨ ꯑꯗꯨꯗꯤ ꯊꯥꯎ ꯌꯥꯝ ꯆꯥꯗꯦꯕ ꯄꯨꯡ ꯑꯥ ꯂꯤꯇꯔ ꯑꯃꯅ ꯄꯨꯡ ꯑꯥ ꯄꯨꯡ ꯑꯍꯨꯝꯒ ꯆꯠꯂꯦꯕ
ꯎꯝ
ꯑꯗꯨꯗꯤ ꯑꯃ ꯑꯃ ꯑꯃ ꯖꯦꯅꯦꯇꯔꯗꯨꯅ ꯑꯃꯨꯛ
ꯎꯝ
ꯄꯨꯡ ꯑꯍꯨꯝꯗ ꯂꯤꯇꯔ ꯃꯔꯤ ꯃꯉꯥꯃꯨꯛ ꯆꯠꯇꯧꯕ ꯊꯥꯎ ꯌꯥꯝ ꯆꯥꯛꯑꯦꯒ
ꯑꯣ
ꯑꯁ ꯑꯃꯨꯛ ꯉꯁꯥꯏ ꯉꯪꯕ ꯌꯥꯈꯤꯗ꯭ꯔꯦ ꯑꯗꯨꯏꯗꯣ ꯍꯧꯖꯤꯛꯀꯤ ꯊꯥꯎ ꯌꯥꯝ ꯆꯥꯏ ꯍꯥꯏꯕ ꯄꯝꯗꯣ ꯉꯁꯥꯏ ꯉꯪꯕ ꯌꯥꯒꯤꯗ꯭ꯔꯦ ꯑꯗꯣ ꯍꯌꯦꯡ ꯑꯃꯨꯛ ꯑꯗꯨ ꯉꯪꯒꯦ ꯇꯧꯔꯤꯌꯦ ꯑꯗꯣ ꯈꯪꯗꯦ ꯌꯥꯗꯔꯦ ꯌꯥꯒꯤꯗ꯭ꯔꯕ ꯈꯪꯗꯦ ꯃꯤꯒꯤꯗꯨ ꯗꯁꯥ ꯇꯥꯒꯗꯧꯔꯤꯕ꯭ꯔꯥ ꯈꯪꯗꯦ
ꯄꯤꯅꯤꯡꯉꯝ ꯀꯅꯥ ꯑꯣꯏꯅꯣ
ꯑꯩꯈꯣꯏꯒꯤ ꯁꯨꯝ ꯃꯥꯆꯧꯕꯤ ꯑꯃ ꯂꯩꯌꯦ ꯁꯣꯝ ꯃꯄꯥꯟ ꯂꯣꯝꯗ
ꯊꯣꯡ ꯋꯥꯡꯃꯗ ꯑꯁꯨꯝ ꯑꯥ
ꯃꯤꯡ ꯄꯟꯕꯩ ꯑꯣ ꯃꯤꯡ ꯄꯜꯂꯛꯀꯅꯨ ꯍꯥ ꯍꯥ
ꯂꯩꯌꯦ ꯁꯨꯝ ꯑꯃ ꯃꯣꯏꯒꯤꯅꯤ ꯑꯥ ꯃꯣꯏꯒꯤ ꯋꯥꯕꯅꯤ
ꯑꯍ ꯅꯣꯡꯁꯦ ꯑꯃꯨꯛ ꯆꯨꯕ ꯍꯧꯔꯛꯂꯦꯅꯦ
ꯆꯨꯔꯛꯑꯦ ꯅꯣꯡꯖꯤꯖꯨ
ꯑꯁ ꯍꯌꯦꯡ ꯎꯁꯣꯞꯇꯤ ꯀꯃꯥꯏ ꯇꯧꯗꯣꯏꯖꯥꯅꯣ
ꯕꯟꯗꯣꯛꯀ ꯂꯣꯏ ꯈꯟꯒ꯭ꯔꯕꯣ
ꯈꯪꯗꯦꯍꯦ
ꯃꯣꯏ ꯌꯨꯝꯗꯨꯗ ꯇꯧꯗꯨꯏꯔꯕ
ꯑꯥ
ꯑꯗꯣ ꯅꯣꯏ ꯅꯀꯟ ꯂꯩꯔꯤꯖꯨ ꯃꯥꯟꯗꯣꯞ ꯈꯟꯕ꯭ꯔꯥ ꯈꯪꯗꯕ
ꯈꯪꯗꯦ
ꯄꯔꯦꯡ ꯉꯥꯛꯇꯅꯦ ꯑꯗꯨꯕꯨꯗꯤ ꯃꯣꯏ ꯈꯨꯗꯛ ꯈꯨꯗꯛꯇ ꯇꯧꯕ ꯌꯥꯏ ꯃꯣꯏ ꯂꯣꯏ ꯄꯣꯠ ꯂꯩꯅꯤꯅꯦ ꯃꯤ ꯀꯌꯥꯃꯨꯛ ꯌꯥꯎꯗꯨꯏꯖꯥꯅꯣ ꯃꯤ ꯌꯥꯝꯃꯣꯏꯗ ꯀꯩꯁꯨ
ꯎꯝ
ꯎꯝ ꯑꯁ
ꯊꯕꯛ
ꯀꯔꯤꯒꯤ
ꯉꯁꯥꯏꯁꯨ ꯊꯕꯛꯁꯤꯗ ꯎꯁꯣꯞꯅꯤꯅ ꯊꯕꯛ ꯈꯔ ꯆꯦꯟꯅꯗꯕ ꯌꯥꯔꯣꯏꯌꯦ
ꯑꯣ ꯍꯣꯏ ꯍꯣꯏ ꯑꯗꯨꯕꯨꯗꯤ ꯍꯌꯦꯡꯖꯦ ꯑꯩꯖꯨ ꯎꯝ ꯀꯣꯂꯦꯖ ꯑꯃ ꯆꯠꯇꯧꯔꯤ
ꯉꯁꯤ ꯑꯃꯨꯛ ꯊꯦꯡ ꯇꯨꯝ ꯃꯅꯦ
ꯑꯣ ꯍꯌꯦꯡ ꯑꯃꯨꯛ ꯆꯦꯟꯅꯔꯗꯤ ꯐꯖꯔꯅꯤ ꯐꯗ꯭ꯔꯥꯛ ꯐꯗ꯭ꯔꯥꯛ ꯇꯥꯔꯅꯤ ꯍꯨꯝ
ꯑꯩ ꯍꯌꯦꯡ ꯀ꯭ꯂꯥꯁ ꯂꯩꯕ꯭ꯔꯣ
ꯀ꯭ꯂꯥꯁ ꯂꯩꯇꯦꯗ ꯃꯣꯏꯒꯤ ꯀ‌ꯦꯅꯣꯗꯣ ꯎꯝ ꯇꯥꯃꯣꯗꯣ ꯃꯥ ꯆꯠꯅꯦ ꯍꯥꯏꯕꯅꯦ ꯃꯣꯏ ꯀꯣꯂꯦꯛꯇꯣ
ꯀ꯭ꯂꯥꯁ ꯂꯩꯕ꯭ꯔꯣ
ꯃꯣꯏꯒꯤ ꯂꯩ ꯃꯣꯏꯒꯤ ꯄ꯭ꯔꯥꯛꯇꯤꯀꯦꯜ ꯅꯣꯠ ꯕꯨꯛ ꯑꯝ ꯄꯤꯁꯤꯟꯗꯧꯅꯦꯌꯦ ꯑꯗꯩ ꯆꯞ ꯆꯠꯃꯤꯟꯅꯧꯖꯦ ꯍꯥꯏꯕ ꯀꯩꯅꯣꯝꯖꯨ ꯂꯩ ꯃꯥꯜꯂꯦꯕ ꯄ꯭ꯔꯣꯒꯥꯝ ꯑꯝꯗꯤ ꯂꯩꯌꯦꯕ ꯑꯗꯨꯖꯤ ꯌꯦꯉꯛꯁ‌ꯦꯅ ꯇꯕꯤ ꯌ‌ꯦꯉꯛꯆ‌ꯦꯅ
ꯎꯝ
ꯀ‌ꯦꯗꯧꯅꯤ ꯌꯨꯝꯗ ꯂ‌ꯣꯏꯔꯒ
ꯑꯁ ꯋꯥꯔꯦ ꯅꯉꯣꯟ ꯇꯧ ꯅꯍ ꯅꯉꯣꯟ ꯇꯧꯖꯤꯔ
ꯑꯩ ꯌꯥꯔꯣꯏ ꯑꯁꯣꯟ ꯊꯕꯛ ꯂꯩꯌꯦ ꯑꯁꯣꯝꯗ ꯊꯕꯛ ꯂꯩꯌꯦ
ꯑꯣ ꯑꯣ ꯆꯨꯝꯃꯤꯅꯦ ꯆꯨꯝꯃꯤꯅꯦ ꯄꯨꯡ ꯇꯔꯥ ꯃꯊꯣꯏ ꯕꯥꯔꯣ ꯑꯗꯥꯏꯗ
ꯊꯕꯛ ꯂꯩꯇꯕ ꯊꯕꯛ ꯀꯟꯕ ꯃꯇꯝꯅꯤ ꯂꯣꯏꯁꯤꯜꯂꯖ‌ꯦ ꯍꯦꯜꯂꯦ ꯃꯇꯝ
ꯃꯇꯝ ꯍꯦꯜꯂꯕ ꯑꯣꯀꯦ ꯑꯣꯀꯦ ꯐꯔꯦ ꯐꯔꯦ ꯅꯪ ꯊꯝꯃꯣ ꯑꯗꯣ ꯁꯝꯃꯤꯠ ꯇꯧꯁꯤꯜꯂꯣ ꯑꯗꯨꯒ ꯁꯝꯃꯤꯠ ꯇꯧꯑꯣ ꯊꯣꯔꯛꯀꯟ